ꯍꯜꯂꯣ
ꯍꯜꯂꯣ ꯇꯥꯕꯔꯣ
ꯇꯥꯢꯌꯦ
ꯑꯣ ꯅꯪꯒꯤ ꯃꯤꯡꯗꯣ ꯑꯖꯤꯠ ꯑꯣ ꯃꯟꯅꯦ ꯃꯟꯅꯦ
ꯑꯣ ꯉꯁꯥꯏꯒꯤ ꯋꯥꯔꯤꯗꯣ ꯀꯟꯇꯤꯅ꯭ꯌꯨ ꯇꯧꯁꯦ ꯍꯥꯏꯕꯅꯦ
ꯀꯥꯏ ꯌꯧꯈ꯭ꯔꯒꯦ ꯉꯁꯥꯏꯒꯤ ꯋꯥꯔꯤꯗꯣ
ꯑꯣ ꯅꯣꯏ ꯕꯥ ꯑꯥꯎꯗꯣ ꯑꯥꯎꯇꯣ ꯊꯥꯎꯔꯒ ꯇꯨꯝꯕꯗꯣ ꯑꯗꯨꯒꯤ
ꯑꯣ ꯍꯣ ꯑꯗꯨꯗ ꯊꯧꯔꯦ ꯑꯥ ꯑꯥ ꯂꯣꯏꯔꯅꯤꯗ ꯑꯗꯨꯗꯒꯤ ꯑꯗꯨꯝ ꯑꯦꯛꯁꯤꯗꯦꯟ ꯇꯧꯒꯦ ꯇꯧꯋꯦ ꯍꯥꯏꯕꯅꯤꯗ ꯑꯗꯨ ꯑꯗꯨꯝ ꯊꯥꯎꯔꯒ ꯑꯇꯤꯃꯥ ꯋꯥꯃꯟꯕꯒꯤ ꯉꯥꯛꯇꯪ ꯍꯤꯞꯊꯈ꯭ꯔ ꯃꯥꯜꯂꯦꯕ ꯇꯨꯝꯊꯈ꯭ꯔꯕ ꯍꯥꯏꯕꯗꯤ ꯑꯗꯨ ꯑꯥꯁ ꯑꯣꯛꯇꯣ ꯗꯤꯖꯜ ꯑꯣꯛꯇꯣ ꯀꯩꯀꯥ ꯌꯥꯝ ꯂꯩꯔꯝꯕꯗꯣ
ꯑꯣ
ꯑꯗꯨ ꯃꯔꯛꯇ ꯑꯗꯨꯝ ꯊꯥꯖꯤꯜꯂꯦ ꯑꯗꯨꯒ ꯗꯣ ꯁꯥꯏꯠꯁꯨ ꯇꯣꯡꯉꯥꯜꯂꯦ ꯑꯗꯣ ꯑꯣꯛꯇꯣꯁꯨ ꯑꯗꯨꯝ ꯃꯥꯏꯅ ꯂꯣꯡꯒꯦ ꯇꯧꯔꯦꯕꯀꯣ
ꯎꯪ
ꯑꯗꯨꯅꯤꯗ ꯑꯗꯨ ꯍꯥꯏꯒꯦ ꯇꯧꯕꯅꯦ ꯑꯗꯣ ꯌꯥꯝ ꯀꯤꯌꯦ ꯑꯗꯨ ꯑꯣꯏꯔ ꯁꯨ ꯑꯃꯐꯥꯎ ꯁꯣꯛꯇꯦ ꯑꯗꯨꯒ ꯏꯁꯣꯔꯅ ꯌꯥꯝ ꯅꯨꯡꯁꯤꯕꯤꯌꯦ ꯍꯥꯏꯒꯦ ꯇꯧꯕꯅꯦꯗ
ꯑꯩꯅꯦ ꯑꯁꯤ ꯋꯥꯔꯤ ꯉꯁꯤ ꯑꯥꯁ ꯀꯣꯜ ꯇꯧꯕ ꯈꯨꯗꯤꯡ ꯇꯦꯁꯇꯤꯃꯤꯅꯤꯒꯤ ꯇꯥꯏꯞꯇ ꯄꯤꯔꯒ ꯂꯩꯕꯅꯦ ꯌꯥꯝ ꯅꯨꯡꯁꯤꯌꯦ
ꯅꯪꯅꯤꯀꯣ ꯇꯤꯛꯅꯤꯀꯦꯜ ꯇꯝꯃꯦ ꯍꯥꯏꯕꯗꯣ ꯅꯪꯁꯨꯅꯤꯀꯣ
ꯍꯣ ꯍꯣꯏ
ꯅꯃꯥꯟꯅꯕꯤ ꯅꯃꯥꯟꯅꯕꯁꯤꯡ ꯊꯕꯛ ꯍꯜꯂꯛꯈ꯭ꯔꯕꯣ
ꯏꯃꯥꯟꯅꯕ
ꯍꯣꯏ ꯃꯣꯏ ꯏꯟꯇꯔꯟ ꯆꯠꯈꯤꯕꯗꯣ
ꯍꯜꯂꯛꯇ꯭ꯔꯤꯍꯦ ꯃꯣꯏ ꯃꯄꯥꯟꯗꯅꯦ ꯇꯧꯕꯗꯣ
ꯑꯣꯑꯣ
ꯑꯩ ꯍꯥꯏꯕꯤꯗ꯭ꯔꯤꯕꯣ
ꯎꯝ ꯍꯥꯏ ꯍꯥꯏꯈ꯭ꯔꯦ ꯉꯁꯥꯢꯒꯩꯅ
ꯑꯣ ꯑꯣ ꯃꯣꯏ ꯃꯄꯥꯥꯟꯗꯅꯦ ꯑꯩꯈꯛꯇꯅꯦ ꯃꯅꯤꯄꯨꯔꯗ ꯇꯧꯕ ꯂꯣꯏꯔꯦ
ꯑꯣꯑꯣ
ꯑꯗꯨꯒ ꯑꯩꯅꯥ ꯑꯩꯁ ꯗꯥꯏꯔꯦꯛ- ꯗꯥꯢꯔꯦꯛ ꯍꯥꯏꯗꯣꯛꯑꯦ
ꯑꯩꯁꯨ ꯑꯁꯤꯖꯨ ꯇꯧꯔꯒꯥ ꯂꯣꯏꯔꯒꯥ ꯃꯣꯏꯒꯥ ꯑꯃꯨꯛ ꯀꯣꯏꯕ ꯆꯠꯇꯣꯏꯅꯦꯕ ꯃꯣꯏ ꯃꯐꯝꯗꯨꯗ
ꯑꯗꯨꯒ ꯑꯩꯈꯣꯏꯁꯦ ꯇꯤꯝ ꯌꯥꯝꯃꯦ ꯃꯣꯏ ꯃꯐꯝꯗ ꯈꯛꯇ ꯅꯠꯇꯦ ꯇꯤꯝ ꯈꯔꯅ ꯑꯥ ꯕꯦꯡꯒ꯭ꯂꯣꯔꯗ ꯈꯔꯅ ꯑꯥ ꯒꯨꯍꯥꯇꯤꯗ ꯑꯥꯏ ꯑꯥꯏ ꯇꯤꯗꯣ
ꯎꯪ
ꯑꯗꯨꯗ ꯆꯠꯂꯦꯕ ꯑꯗꯣ ꯑꯩꯅ ꯍꯦꯛ ꯍꯧꯖꯤꯛ ꯆꯥꯛ ꯆꯠꯂꯒ ꯒꯨꯍꯥꯇꯤꯗ ꯍꯥꯟꯅ ꯆꯪꯉꯅꯤꯕꯀꯣ
ꯑꯗꯨꯒ ꯃꯣꯏ ꯇꯤꯝꯗꯨꯒ ꯑꯃꯨꯛ ꯏꯃꯥꯟꯅꯕꯈꯣꯏ ꯑꯦꯖꯅꯥ ꯍꯧꯕ ꯁꯤꯂꯣꯡꯗ ꯑꯗꯨꯝ ꯀꯣꯏꯕ ꯆꯠꯃꯤꯟꯅꯗꯣꯏꯕ
ꯌꯥꯝ ꯅꯨꯡꯉꯥꯏꯅꯦ ꯑꯗꯨꯗꯤ ꯂ ꯂꯝ ꯍꯥꯏꯗꯤ ꯂꯝ ꯀꯣꯏꯕꯒꯨꯝꯕꯗꯨ ꯌꯥꯝ ꯐꯪꯈ꯭ꯔꯦꯅꯦ ꯅꯪ
ꯍꯣ ꯑꯁꯤꯒꯤ
ꯍꯥ ꯑꯗꯨ ꯑꯣꯏꯔꯁꯨ ꯅꯨꯃꯤꯠ ꯃꯉꯥ ꯉꯥꯛꯇ ꯆꯠꯂꯁꯨ ꯅꯪ ꯂꯝꯕꯤ ꯍꯥꯏꯗꯤ ꯂꯝꯗꯣ ꯈꯔ ꯀꯣꯏꯕ ꯑꯗꯨꯝ ꯐꯪꯉꯦꯗꯅ ꯀꯣ
ꯄ꯭ꯂꯦꯟꯇꯣꯡꯕ ꯐꯪꯕ
ꯑꯣ ꯑꯦꯁ ꯅꯪꯗꯤ ꯌꯥꯝ ꯍꯥꯏꯗꯤ ꯐ꯭ꯔꯁꯇꯥꯏꯝꯁꯨ ꯑꯣꯏꯕꯅꯤꯅ ꯌꯥꯝ ꯑꯦꯛꯁꯥꯏꯠꯃꯦꯟꯁꯨ ꯌꯥꯝ ꯑꯣꯏꯔꯝꯃꯅꯤ ꯅꯪꯗꯣ
ꯍꯣꯏ ꯋꯥꯈꯜꯗ ꯑꯗꯨꯝ ꯅꯨꯡꯉꯥꯏꯕ ꯑꯗꯨꯝ ꯆꯠꯅꯤꯡꯉꯤ ꯍꯥꯏꯕꯒꯤꯀꯣ
ꯑꯥ
ꯑꯩꯅ ꯏꯃꯥꯟꯅꯕꯁꯤꯡꯗ ꯑꯩꯗꯤ ꯑ ꯄ꯭ꯂꯦꯟ ꯇꯣꯡꯕꯗ ꯃꯄꯥꯟꯗ ꯚꯤꯗꯤꯑꯣ ꯐꯣꯇꯣ ꯃꯌꯥꯝ ꯂꯧꯔꯒ ꯏꯟꯁꯇꯥ ꯀꯩꯀꯥꯗ ꯊꯥꯒꯠꯇꯣꯏꯅꯦ ꯍꯥꯏꯕ
ꯑꯝ
ꯄ꯭ꯔ ꯗꯨꯃꯥꯢꯅ
ꯎꯝ ꯊꯥꯒꯠꯂꯦ ꯑꯩ ꯏꯟꯁꯇꯥꯗꯕꯨꯗꯤ ꯊꯥꯒꯠꯇꯦ ꯋꯥꯆꯦꯞ ꯒꯨꯝꯕ ꯊꯥꯒꯠꯂꯦ ꯑꯗꯨꯝ
ꯑꯩꯁꯨ ꯊꯥꯒꯠꯇꯣꯏꯅꯦ ꯑꯗꯨ ꯑꯣꯏꯔꯁꯨ ꯑꯩꯒꯤ ꯐꯣꯟꯗꯣ
ꯎꯝ
ꯑꯥꯏꯐꯣꯟ ꯅꯠꯇꯦꯕ ꯍꯧꯖꯤꯛ ꯔꯤꯌꯦꯜꯃꯤꯅꯦꯕ
ꯀꯩꯁꯨ ꯀꯥꯏꯗꯦꯗ ꯑꯥꯢꯐꯣꯟ ꯅꯠꯇ꯭ꯔꯁꯨ ꯑꯗꯨꯝ ꯃꯤꯁꯨ ꯐꯣꯇꯣ ꯐꯖ ꯐꯖꯕ ꯑꯗꯨꯝ ꯂꯧ ꯌꯥꯎꯕ
ꯑꯗꯨ ꯑꯩꯒꯤ ꯐꯣꯟꯗꯤ ꯂꯩꯆꯤꯟꯒꯨꯝꯃꯦꯕ ꯂꯩꯆꯤꯟ ꯇꯥꯔꯦꯕ ꯀꯦꯃꯦꯔꯥꯗꯣ ꯑꯗꯨꯒ ꯑꯩꯒꯤ ꯐꯣꯟꯗꯤ ꯀꯣꯕꯔꯗꯣ ꯇꯣ ꯗꯤꯁꯄ꯭ꯂꯦꯗꯣ ꯑꯗꯨꯝ ꯇꯥꯒꯦ ꯇꯧꯔꯕꯅꯦ ꯃꯩ ꯐ꯭ꯂꯥꯁ ꯌꯥꯝ ꯊꯣꯛꯂꯝꯅꯤ ꯑꯗꯨꯒꯤ
ꯑꯗꯨꯒꯤ ꯀꯃꯥꯏꯅ ꯇꯧꯁꯤ ꯁꯤꯔꯥ ꯑꯩꯅ ꯑꯁ ꯑꯗꯨ ꯑꯣꯏꯔꯗꯤ ꯑꯈꯣꯏ ꯐꯝꯃꯤꯟꯅꯕ ꯃꯤꯁꯤꯡꯗꯨꯗ ꯅꯤꯔꯒ ꯐꯣꯇꯣ ꯀꯥꯞꯄꯤꯌꯣ ꯑꯥꯏꯐꯣꯟ ꯄꯥꯏꯕ ꯃꯤꯁꯤꯡꯅ ꯐꯣꯇꯣ ꯀꯥꯞꯄꯤꯌꯣ ꯑꯗꯨꯒ ꯍꯣꯔꯦꯟ ꯅꯝꯕꯔ ꯑꯁꯤꯗ ꯊꯥꯔꯛꯑꯣ ꯍꯥꯏꯁꯤꯔ ꯑꯗꯨꯝ ꯈꯜꯂ ꯂꯩꯕꯅꯦ
ꯑꯣ ꯑꯗꯨꯁꯨ ꯌꯥꯏꯗ ꯑꯗꯨꯕꯨ ꯀꯣ ꯑꯈꯣꯏ ꯑꯈꯣꯏ ꯏꯃꯥꯟꯅꯕꯤ ꯈꯣꯏ ꯈꯔꯗꯤꯀꯣ ꯃꯥꯜꯗꯤꯞ ꯐꯣꯟ ꯐꯖ ꯐꯖ ꯄꯥꯏꯌꯦꯅ ꯑꯈꯣꯏꯅ ꯍꯪꯕꯒꯨꯝꯕꯁꯤ ꯈꯔꯕꯨꯗꯤ ꯌꯥꯅꯤꯡꯗꯕ ꯌꯥꯎꯋꯦꯕꯀꯣ ꯑꯗꯨꯢꯁꯨ ꯗꯔꯀꯥꯔ ꯇꯥꯗꯦ ꯑꯩꯈꯣꯏꯅ ꯍꯪꯕꯅꯦ ꯑꯗꯨꯝ
ꯍꯣꯏ ꯀꯤꯠ ꯏꯆꯦꯗꯁꯨ ꯑꯩꯅ ꯑꯗꯨꯃꯥꯏꯅ ꯍꯥꯏꯕ ꯑꯁ ꯅꯪꯁꯦ ꯅꯪꯁꯦ ꯂꯋꯥꯏ ꯌꯥꯝ ꯇꯥꯢꯌꯦꯗ
ꯃꯥꯅ ꯍꯥꯏꯔꯤꯔꯣꯕ
ꯍꯣꯏ ꯑꯗꯨꯝ ꯂꯛꯅꯕꯒꯤ ꯇꯥꯏꯞꯇ ꯍꯥꯏꯕꯅꯤꯗ ꯑꯩꯅ ꯍꯥꯏꯕ ꯑꯁ ꯀꯅꯥꯅꯣ ꯅꯪꯁꯤ ꯀꯣ ꯍꯥꯢ
ꯑꯗꯨꯗꯤ ꯃꯉꯣꯟꯗ ꯑꯃ ꯂꯩꯕꯤꯌꯨ ꯍꯥꯏꯌꯨꯅ
ꯍꯣꯏ ꯉꯔꯥꯡꯗꯣ ꯑꯩ ꯁꯦꯀꯦꯟ ꯍꯦꯟꯗꯣ ꯑꯗꯨꯝ ꯑꯣꯇꯣ ꯇꯣꯡꯔ ꯑꯗꯨꯝ ꯁꯦꯀꯦꯟ ꯍꯦꯟ ꯈꯟꯕ ꯆꯠꯂꯦꯕ ꯑꯩꯈꯣꯏ ꯂꯝꯕꯤꯗ ꯊꯣꯛꯄꯒꯤ ꯃꯣꯖꯥ ꯃꯣꯖꯥ ꯈꯟꯕ ꯑꯩ
ꯎꯝ
ꯆꯥꯝꯃꯒꯤ ꯑꯍꯨꯝ ꯇꯧꯋꯦ
ꯑꯣ ꯑꯁꯤꯗꯁꯨ ꯑꯗꯨꯃꯥꯏꯅ ꯇꯧꯋꯦ ꯑꯁ ꯑꯩꯗꯤ ꯁꯦꯀꯦꯟ ꯍꯦꯟ ꯉꯥꯛꯇꯅꯦ ꯑꯩ ꯐꯥꯔꯁꯍꯦꯟ ꯐꯥꯎ ꯁꯤ ꯁꯦꯠꯇꯦ
ꯑꯣꯖꯥꯒꯨꯝꯕꯗꯤ ꯆꯥꯝꯃꯒꯤ ꯑꯍꯨꯝ ꯇꯧꯋꯦ ꯑꯗꯨꯒ ꯃꯣꯖꯥꯗꯣ ꯃꯅꯨꯡꯗ ꯄꯤꯁꯇ ꯑꯗꯨꯝ ꯁꯦꯀꯦꯟ ꯍꯦꯟꯗꯤ ꯑꯃ ꯑꯃ ꯑꯃꯨꯛ ꯊꯝꯃꯦꯅ ꯍꯥꯏꯕꯗꯤ ꯃꯥꯒꯤ ꯃꯤꯛꯁ ꯇꯧꯗꯅꯤꯡꯉꯥꯏ
ꯑ ꯍꯣꯏ
ꯑꯩꯅ ꯂꯧꯊꯣꯔ ꯌꯦꯡꯕꯒꯤ ꯗꯨꯀꯥꯟ ꯃꯄꯨꯗꯣ ꯌꯥꯝ ꯁꯥꯎꯔꯛꯄ ꯋꯥꯅꯦ ꯑꯁ ꯌꯥꯝ ꯂꯩꯕ ꯅꯨꯡꯉꯥꯏ
ꯑꯣꯝ ꯅꯨꯊꯤꯟꯗꯤ ꯀꯔꯤ ꯀꯔꯤ ꯇꯧꯕ꯭ꯔꯣ
ꯉꯁꯤꯗꯤ ꯑꯁꯤꯗ ꯑꯗꯨꯝ ꯊꯕꯛ ꯇꯧꯔ ꯂꯩꯔꯦ ꯑꯩ ꯆꯥꯛ ꯊꯣꯡꯉꯤꯅꯦ ꯍꯧꯖꯤꯛꯄꯨꯗꯤ
ꯑꯣ ꯑꯣ ꯅꯨꯡꯊꯤꯟ ꯇꯨꯝꯗ꯭ꯔꯕꯣ
ꯇꯨꯝꯗꯦꯗ ꯑꯗꯨꯝ ꯈꯔ ꯔꯤꯜꯁ ꯌꯦꯡꯔꯒ ꯑꯃꯨꯛ ꯀꯣꯜ ꯈꯔ ꯈꯔ ꯇꯧꯕ
ꯍꯣꯏ
ꯇꯥꯕꯔꯥ
ꯇꯥꯏꯌꯦ
ꯑꯣ ꯎꯝ ꯑꯁꯤꯗ ꯋꯥꯔꯤ ꯁꯥꯟꯅꯔꯒ ꯊꯦꯡꯅꯕ ꯅꯨꯄꯥ ꯑꯃ ꯂꯩꯌꯦꯕ
ꯍꯣꯏ
ꯑꯩꯒꯤ ꯐꯣꯇꯣ ꯍꯪꯕꯁꯤ ꯍꯪꯕꯁꯤ ꯍꯪꯕꯁꯤ ꯑꯁ ꯑꯩꯅ ꯑꯩꯅ ꯁꯨꯝ ꯍꯥꯏꯕ ꯅ ꯅꯣꯏꯒꯤꯁꯦ ꯎꯝ ꯐꯣꯇꯣ ꯌꯦꯡꯉꯒ ꯁꯛ ꯐꯖꯔꯗ꯭ꯔꯗꯤ ꯋꯥꯔꯤ ꯁꯥꯔ ꯍꯣꯏ ꯁꯛ ꯐꯖꯔꯗꯤ ꯋꯥꯔꯤ ꯁꯥꯔꯣꯏ ꯁꯤꯔꯨꯕ ꯑꯩꯅ ꯍꯪꯕꯅꯦꯕ ꯑꯗꯣ ꯑꯁ ꯑꯗꯨꯏ ꯅꯠꯇꯦ ꯀꯣꯜ ꯋꯥꯔꯤ ꯁꯥꯗ꯭ꯔꯤꯉꯩ ꯃꯃꯥꯡꯗ ꯁꯛ ꯃꯥꯏ ꯈꯪꯅꯕꯅ ꯍꯦꯟꯅ ꯐꯩꯌꯦ ꯑꯩꯅ ꯏꯁ ꯑꯩꯗꯤ ꯑꯩꯅ ꯁꯨꯝ ꯍꯕꯥ ꯅꯪꯁꯦ ꯑꯩꯉꯣꯟꯗ ꯉꯛꯇ ꯅꯠꯇꯦ ꯑꯇꯣꯞꯄ ꯃꯤꯗꯨꯁꯨ ꯂꯣꯏ ꯍꯪꯉꯝꯗꯧ ꯃꯥꯜꯂꯦ ꯑꯩꯅ ꯁꯨꯃ ꯃꯥꯅ ꯑꯁ ꯍꯪꯗꯦꯗ ꯅꯪꯉꯣꯟꯗ ꯉꯥꯛꯇꯅꯦ ꯅꯪꯗꯣꯛ ꯁꯛ ꯐꯖꯗꯧ ꯃꯥꯜꯂꯦ ꯀꯥ
ꯑꯁꯦꯡꯕꯁꯨ ꯐꯖꯔꯝꯅꯤꯅ ꯑꯗꯨꯒꯤ ꯑꯣꯏꯔꯝꯅꯤ
ꯐꯖꯗꯦꯗ ꯁꯤꯒꯤ ꯍꯣꯁꯇꯦꯜꯗ ꯂꯩꯕꯒꯤꯀꯣ ꯃꯣꯏꯒꯤ ꯑꯥ ꯏꯁꯤꯡꯗ ꯐꯤꯖꯤꯒ꯭ꯔꯤꯒꯨꯝꯕ ꯌꯥꯝ ꯌꯥꯝ ꯍꯥꯞꯄꯒꯤ ꯑꯗꯨꯒꯤ ꯁꯝꯁꯨ ꯂꯣꯏꯅ ꯀꯦꯟꯈ꯭ꯔꯦ ꯃꯣꯏꯒꯤ ꯑꯃ ꯂꯣꯠ
ꯍꯣꯏ ꯂꯣꯠ ꯑꯣꯞ ꯗꯥ ꯔꯤꯡꯒꯤ ꯑꯃ ꯍꯥꯅꯨꯕ ꯑꯃ ꯌꯥꯎꯕꯗꯣ ꯃꯁꯥꯝ ꯌꯥꯎꯗꯕꯗꯣ ꯑꯗꯨꯒꯨꯝꯅ ꯑꯣꯏꯒ꯭ꯔꯦ ꯍꯦꯍꯦ ꯑꯗꯨꯒꯨꯝꯅ ꯑꯣꯏꯈ꯭ꯔꯦ
ꯎꯝ ꯁꯝ ꯍꯥꯠꯄ ꯈꯨꯗꯤꯡ ꯑꯗꯨ ꯀꯦꯟꯕꯅꯦ ꯑꯩꯈꯣꯏꯗꯣ
ꯑꯗꯨꯝ ꯋꯥꯈꯜ ꯌꯥꯝ ꯅꯨꯡꯉꯥꯏꯇꯕꯅꯦꯀꯣ ꯑꯗꯨ ꯇꯥꯟꯗꯣ ꯑꯁ ꯑꯩꯗꯤ ꯍꯣꯁꯄꯤꯇꯥꯜ ꯌꯦꯡꯕ ꯆꯠꯄꯅꯦ ꯍꯣꯁꯄꯤꯇꯥꯜ ꯑꯗꯨꯝ ꯆꯠꯂꯦ ꯏꯄꯥ ꯏꯈꯣꯏ ꯄꯨꯔꯒ ꯑꯁꯤꯗꯤ ꯋꯥꯈꯜ ꯌꯥꯝ ꯅꯨꯡꯉꯥꯏꯇꯕꯒꯤ
ꯑꯍꯟ ꯌꯥꯝ ꯃꯥꯟꯕꯅꯦꯕ ꯅꯨꯄꯥ ꯑꯩꯈꯣꯏꯅꯒ ꯁꯝ ꯀꯦꯟꯕꯗꯣ ꯑꯉꯥꯡ ꯑꯣꯏꯔꯁꯨ
ꯆꯤꯔꯥꯏ ꯇꯥꯡꯉꯕꯣ
ꯍꯣꯏ ꯑꯩꯕꯨꯗꯤ ꯇꯥꯟꯗꯤ ꯇꯥꯟꯗꯦꯕꯣ ꯑꯗꯨꯝ ꯀꯤꯕꯒꯤ
ꯍꯤꯗꯥꯛꯁꯨ ꯆꯥꯏꯑꯦ ꯑꯁ ꯃꯃꯜ ꯌꯥꯝ ꯌꯥꯝꯅ ꯆꯍꯤ ꯑꯦ ꯏꯌꯦ ꯑꯗꯨꯒꯤ ꯂꯣꯏꯅꯗꯤ ꯆꯥꯗꯦ
ꯎꯝ ꯑꯁ ꯌꯥꯗꯦꯗ ꯁꯝꯄꯨ ꯁꯤꯜꯂꯁꯨ ꯑꯝꯇ ꯌꯥꯗꯦ
ꯇ꯭ꯔꯦ ꯆꯝꯃꯤꯗꯣ ꯑꯗꯨꯝ ꯑꯩꯗꯤ ꯂꯣꯏꯔꯦ ꯍꯧꯖꯤꯛ ꯍꯧꯖꯤꯛꯇꯤ
ꯑꯣ ꯑꯗꯨꯝ ꯅꯣꯏꯁꯨ ꯑꯗꯨꯝ ꯁꯝꯄꯨꯒꯨꯝꯕ ꯁꯤꯖꯤꯟꯅꯕ ꯍꯩꯕ꯭ꯔꯣ
ꯑꯝ ꯁꯝꯄꯨꯁꯦ ꯅꯨꯝ ꯑꯦ ꯑꯩꯈꯣꯏꯗꯤ ꯅꯨꯡꯇꯤꯒꯤꯗꯤ ꯁꯤꯖꯤꯟꯅꯗꯦ ꯅꯨꯝ
ꯎꯝ
ꯁꯝꯐꯨ ꯑꯃꯗꯅꯦ ꯑꯩꯈꯣꯏꯗꯤ ꯊ꯭ꯔꯤ ꯗꯦꯖꯀꯨꯝꯕꯗꯤ ꯇꯧ ꯌꯦ ꯑꯩ ꯑꯍꯨꯝꯔꯛꯀꯨꯝꯕꯗꯤ ꯂꯨꯋꯦ ꯍꯥꯏꯕ
ꯑꯣ
ꯅꯣꯏꯗꯤ ꯀꯃꯥꯏꯅ ꯇꯧꯒꯦ
ꯎꯝ ꯑꯩꯈꯣꯏꯗꯤ ꯁꯝꯄꯨ ꯑꯅꯤꯅ ꯅꯣꯡꯃ
ꯎꯝ ꯃꯥꯥꯏꯅ ꯇꯧꯋꯦ
ꯁꯝ ꯌꯥꯝꯗꯕꯅꯤꯅ ꯍꯥꯏꯕꯗꯤ ꯁꯝꯇꯨ ꯇꯦꯟꯕꯅꯤꯅ ꯑꯃꯨꯛ ꯇꯦꯟꯅꯁꯨ ꯀꯛꯄꯅꯤꯅ
ꯎꯝ ꯅꯪ ꯀꯔꯤ ꯃꯊꯦꯜ ꯊꯣꯡꯕ꯭ꯔꯣ
ꯊꯣꯡꯗ꯭ꯔꯤꯗ ꯌꯦꯔꯨꯝ ꯊꯣꯡꯁꯤꯔꯥ ꯑꯗꯨꯝ ꯈꯜꯂꯤꯅꯦ ꯍꯧꯖꯤꯛ
ꯑꯣ ꯍꯣꯏ ꯌꯦꯔꯨꯝ ꯊꯣꯡꯕꯁꯨ ꯍꯥꯎꯕꯅꯦ ꯌꯦꯔꯨꯝꯒ ꯑꯂꯨꯒ ꯇꯧꯔꯒ
ꯍꯣꯏ ꯒ꯭ꯔꯤꯟ ꯆꯤꯂꯤꯗꯣ ꯇꯥꯕ꯭ꯔꯣ ꯒ꯭ꯔꯤꯟ ꯆꯤꯂꯤꯒ ꯖꯤꯟꯖꯔꯒ ꯉꯥꯔꯤꯒ ꯃꯦꯠꯂꯁꯤꯔꯥ ꯈꯟꯕ ꯈꯟ ꯇꯧꯐꯝ ꯂꯩꯇꯕꯒꯤ
ꯑꯣ ꯅꯪꯗꯤ ꯆꯥꯛ ꯏꯟꯁꯥꯡ ꯊꯣꯡꯕ ꯌꯥꯝ ꯍꯩꯗꯧ ꯃꯥꯜꯂꯦ
ꯑꯩꯗꯤ ꯌꯥꯝ ꯍꯩꯇꯦꯕꯀꯣ ꯖꯥꯠ ꯖꯥꯠ ꯑꯗꯨꯝ ꯃꯤꯅ ꯍꯣꯡꯗ꯭ꯔꯁꯨ ꯑꯩꯅ ꯑꯗꯨꯝ ꯄꯪꯊꯣꯡ ꯊꯣꯡꯉꯦ ꯍꯣꯁꯇꯦꯜ ꯂꯩꯕꯁꯦ ꯈꯖꯤꯛ ꯈꯖꯤꯛꯇ ꯂꯩꯔꯁꯨ ꯏꯟꯗꯛꯁꯟ ꯁꯟ ꯂꯩꯕꯅꯤꯅꯀꯣ ꯑꯗꯨꯝ ꯊꯣꯡꯅꯤꯡꯉꯦꯕ ꯑꯗꯨꯒꯤ ꯖꯥꯠ ꯖꯥꯠ ꯁꯦꯝꯃ ꯊꯣꯡꯕꯅꯦ ꯑꯗꯨꯝ ꯐ꯭ꯔꯤꯒꯨꯝꯕ ꯃꯇꯝ ꯂꯩꯔꯗꯤ
ꯑꯣ
ꯑꯁ ꯑꯇꯣꯞꯄ ꯍꯣꯁꯇꯦꯜꯁꯤꯡ ꯃꯁꯤꯅ ꯑꯩꯈꯣꯏ ꯃꯅꯥꯛꯇꯤ ꯍꯣꯁꯇꯦꯜ ꯉꯥꯛꯇꯅꯦ ꯑꯁꯤ ꯅꯨꯄꯤꯒꯤ ꯍꯣꯁꯇꯦꯜ ꯃꯊꯪꯗ ꯑꯁꯤ ꯍꯣꯁꯇꯦꯜ ꯑꯁꯤ ꯍꯣꯁꯇꯦꯜ ꯑꯗꯨꯝ ꯌꯦꯡꯒꯅꯤ ꯕꯦꯜ ꯕꯦ ꯍꯣꯏ ꯍꯣꯢ ꯕꯤꯜꯗꯤ ꯀꯅꯤꯗ ꯐꯝꯔꯒ ꯑꯥꯐ ꯑꯁꯤꯗ ꯍꯧꯖꯤꯛ ꯋꯥꯔꯜꯀꯞ ꯃꯇꯝꯗꯒꯤꯀꯣ ꯑꯣ ꯅꯨꯄꯥ ꯌꯥꯝ ꯂꯩꯕ ꯍꯣꯁꯇꯦꯜ ꯑꯃꯨꯛ ꯂꯩꯑꯦꯕ ꯑꯁꯤ ꯑꯩꯈꯣꯏ ꯃꯊꯪ ꯆꯠꯂꯒ ꯍꯣꯁꯇꯦꯜ ꯑꯃꯗꯣ ꯍꯣꯁꯇꯦꯜ ꯑꯃ ꯂꯥꯎꯅꯔꯤꯅꯦ ꯑꯗꯨꯝ ꯄꯦ ꯄꯦ ꯄꯦ ꯄꯦ ꯇꯔꯒ
ꯑꯣ ꯅꯨꯄꯥ ꯈꯔꯁꯤꯡꯗꯤ ꯑꯗꯨꯝ ꯅꯨꯄꯤ ꯌꯦꯡꯂꯒ ꯑꯩ ꯂꯨꯝꯕ ꯉꯥꯏꯕꯁꯨ ꯌꯥꯎꯔꯝꯅꯤꯀꯣ
ꯑꯗꯨꯒꯤ ꯑꯩꯈꯣꯢ ꯁꯦꯀ꯭ꯌꯨꯔꯤꯇꯤꯅ ꯐꯖꯅ ꯍꯪꯉꯦ ꯑꯗꯨꯒꯤ ꯍꯧꯖꯤꯛꯇꯤ ꯅꯨꯄꯤ ꯇꯣꯉꯥꯟꯅ ꯅꯨꯄꯥ ꯇꯣꯉꯥꯟꯅ
ꯑꯣ ꯕꯣꯜ ꯌꯦꯡꯕ꯭ꯔꯣ ꯅꯪꯗꯤ
ꯌꯦꯡꯉꯦ ꯐꯨꯠꯕꯣꯜ ꯑꯗꯣ ꯑꯩ ꯉꯔꯥꯡꯗꯣ ꯌꯥꯝ ꯌꯦꯡꯅꯤꯡꯕꯅꯦ ꯑꯗꯣ ꯌꯦꯡꯕ ꯐꯪꯗ꯭ꯔꯦ ꯇꯨꯝꯔꯀꯥꯟꯗ ꯍꯧꯗꯣꯛꯄꯤꯌꯣ ꯍꯥꯏꯔꯒ ꯍꯧꯗꯣꯛꯇꯕꯗꯣ
ꯈꯅꯥꯔꯣ ꯋꯥ
ꯁꯦꯀ꯭ꯌꯨꯔꯤꯇꯤꯅꯤꯅꯦ ꯅꯠꯇꯦ ꯏꯃꯥꯟꯅꯕꯁꯤꯡꯗꯤ ꯂꯥꯛꯇꯦ ꯌꯦ ꯀꯥꯀꯥ ꯑꯃ ꯂꯩꯌꯦ ꯁꯦꯀ꯭ꯌꯨꯔꯤꯇꯤ ꯇꯧꯕꯁꯤꯗ
ꯑꯩꯅ ꯉꯥꯎꯕ ꯑꯩꯅ ꯉꯥꯎꯕ ꯑꯃ ꯂꯩꯌꯦꯕꯀꯣ ꯅꯪꯒꯤ ꯅꯪ ꯅꯪꯅ ꯅꯪ ꯍꯣꯁꯇꯦꯜ ꯂꯩꯕꯁꯦ ꯃꯤ ꯀꯌꯥꯔꯣꯕ ꯅꯪ ꯍꯣꯁꯇꯦꯜ ꯂꯩꯕꯁꯦ
ꯑꯩꯈꯣꯏ ꯍꯣꯁꯇꯦꯜ ꯂꯩꯕꯁꯦ ꯇꯣꯇꯦꯜ ꯑ ꯁꯚꯦꯟꯇꯤ ꯑꯦꯠꯇꯤꯅꯦꯕꯀꯣ ꯃꯤꯁꯦ
ꯑꯧ
ꯑꯗꯨꯗ ꯃꯤ ꯂꯥꯛꯅꯗ꯭ꯔꯤꯕ ꯍꯣꯁꯇꯦꯜꯗ ꯍꯧꯖꯤꯛ ꯍꯧꯖꯤꯛ
ꯑꯣ
ꯑꯗꯨꯒ ꯑꯩꯅ ꯁꯤꯅꯤꯌꯔꯅꯦꯕ ꯑꯗꯨꯒ ꯁꯤꯅꯤꯌꯔꯁꯤꯡꯗꯤ ꯖꯨꯅꯤꯌꯔꯒ ꯄꯨꯟꯕꯁꯦ ꯈꯔ ꯍꯥꯏꯅꯗꯦꯕ ꯍꯥꯏꯕꯗꯤ ꯋꯥꯈꯜꯗ ꯑꯗꯨꯝ ꯇꯨꯝ ꯑꯩꯈꯣꯏꯗꯤ ꯁꯤꯅꯤꯌꯔꯔꯤꯇꯤ ꯔꯨꯜ ꯂꯩꯕꯅꯤ